ꯑꯣ ꯍꯜꯂꯣ
ꯍꯜꯂꯣ ꯕꯦꯕꯤ ꯀꯝꯗꯧꯔꯤꯒ꯭ꯔ
ꯍꯦ ꯍꯦ ꯀꯩꯗꯧꯔꯤꯒꯦ ꯚꯥꯏ
ꯍꯣꯏ ꯕꯦꯕꯤ ꯍꯥꯏꯔꯒ ꯀꯔꯤ ꯚꯥꯏꯔꯣ
ꯍꯦꯍꯦ ꯑꯥ ꯅꯨꯡꯉꯥꯏꯔꯤ ꯇꯥꯕ꯭ꯔꯣ
ꯎꯝ
ꯑꯥ ꯅꯨꯡꯉꯥꯏꯔꯤ ꯑꯩꯁ ꯀꯩ ꯀꯩ ꯇꯧꯔꯤ ꯍꯟꯗꯛ
ꯅꯣꯏꯗꯤ ꯑꯗꯨꯝ ꯊꯤ ꯐꯥꯏꯕꯒ ꯑꯗꯨꯝ ꯅꯨꯄꯥ ꯀꯣꯏꯕꯒ ꯑꯗꯨꯝ ꯆꯠꯂꯤꯗ
ꯐꯥꯏꯅ ꯑꯗꯨꯗꯤ ꯑꯁ ꯆꯥꯛꯀ ꯆꯥꯔꯕꯣ
ꯎꯝ ꯉꯁꯤꯁꯦ ꯆꯥꯛꯗꯤ ꯆꯥꯔꯦ ꯅꯨꯡꯁꯨ ꯆꯥꯔꯕ
ꯎꯝ ꯆꯥꯈ꯭ꯔꯦ
ꯀꯔꯤ ꯏꯟꯁꯥꯡ ꯆꯕ꯭ꯔꯥ
ꯑꯁ ꯉꯁꯤꯗꯤ ꯑꯥ ꯎꯇ꯭ꯔꯤ ꯎꯆꯤ ꯃꯔꯨꯝꯒ ꯐꯤꯗꯣꯡ ꯑꯣꯏꯅ ꯆꯥꯏ
ꯑꯗꯨꯗꯤ ꯍꯥꯎꯕ꯭ꯔꯥꯅꯦ
ꯑꯁ ꯌꯥꯝ ꯍꯥꯎꯕꯅꯦ
ꯅꯣꯏꯒꯤ ꯈꯨꯟ ꯅꯣꯏꯒꯤ ꯈꯨꯟꯗ ꯑꯗꯨꯒꯨꯝꯕ ꯌꯦꯡ ꯑꯥ ꯌꯥꯝꯕ꯭ꯔꯥ
ꯌꯥꯝ ꯂꯩꯗ
ꯑꯩꯁ ꯑꯩꯒꯤꯁꯨ ꯄꯨꯔꯛꯎꯅꯦ ꯀꯔꯤꯅꯣ
ꯊꯝꯃꯤꯅꯦ ꯅꯪꯒꯤꯁꯨ ꯅꯪꯅ ꯆꯥꯅꯤꯡꯉꯗꯤ
ꯑꯩ ꯑꯗꯨ ꯅꯪ ꯅꯪꯒꯨꯝ ꯅꯪꯒꯨꯝꯕꯁꯤꯡꯁꯦ ꯑꯩ ꯆꯥꯅꯤꯡꯕ ꯁꯨꯇꯤꯒꯨꯝꯕ ꯍꯣꯏ ꯑꯥ ꯅꯪ
ꯑꯥ
ꯃꯅꯥꯕꯁꯦ
ꯑꯥ ꯎꯝ ꯊꯝꯕꯤꯌꯦ ꯊꯝꯕꯤꯌꯦ ꯀꯩ ꯑꯦꯟꯁꯥꯡ ꯆꯥꯔꯦ ꯅꯪꯗꯤ
ꯑꯥ ꯑꯂꯨꯒ ꯕꯤꯟꯁ ꯑꯃꯒ ꯕꯤꯟꯁ ꯑꯃꯒ ꯕꯦꯝꯕꯨ ꯁꯣꯏꯗꯣ
ꯑꯥ
ꯑꯗꯨꯒ ꯉꯥ ꯈꯔ ꯍꯥꯞꯔꯒ ꯆꯥꯏꯅꯦ
ꯑꯁ ꯍꯥꯎꯕꯅꯤ ꯅꯦ ꯑꯗꯨꯗꯤ
ꯍꯥꯎꯕꯗꯤ ꯍꯥꯎꯋꯦ
ꯑꯦ ꯅꯨꯄꯤꯒ ꯀꯣꯏꯕ꯭ꯔꯣ ꯍꯟꯗꯛ
ꯑꯣ ꯅꯨꯄꯤ ꯑꯃꯗꯤ ꯂꯩꯌꯦ
ꯑ ꯌꯥꯝ ꯅꯨꯡꯉꯥꯏꯅ ꯑꯗꯨꯗꯤ
ꯅꯨꯡꯉꯥꯏꯕꯅꯤ ꯌꯥꯝꯅꯗꯤ
ꯎꯝ ꯀꯃꯥꯏ ꯇꯧꯔꯤ ꯅꯣꯏ
ꯎꯝ ꯋꯥꯟ ꯃꯟꯗꯤ ꯁꯨꯔꯦꯅ
ꯑꯥ
ꯑꯥ
ꯀ꯭ꯔꯤꯝ ꯈꯣꯜꯂꯥ ꯂꯛꯄꯗ ꯅꯨꯞ ꯄꯩꯁꯥ ꯊꯞꯄ ꯃꯥꯂꯦꯗꯥ
ꯎꯝ ꯑꯩꯅ ꯄꯩꯁꯥ ꯊꯥꯕꯤꯕ ꯅꯪꯅ ꯄꯩꯁꯥ ꯊꯥꯕꯤꯕ ꯅꯨꯄꯤꯗꯨꯒꯤ
ꯀꯅꯥꯒꯤ ꯊꯥꯕ꯭ꯔꯥꯅꯦ
ꯃꯥꯅ ꯑꯩꯒꯤ ꯏꯗꯤꯠ ꯇꯧꯕꯤꯕ ꯑꯍꯥ
ꯑ ꯀꯅꯥꯅ
ꯄꯤ ꯀꯦ ꯑꯩꯒꯤ ꯅꯨꯄꯤꯒꯤ ꯑꯩꯅ ꯏꯗꯤꯠ ꯇꯧꯕꯤꯌꯣ ꯍꯥꯏꯕ ꯃꯉꯣꯟꯗ ꯅꯨꯄꯤꯒꯤ
ꯑꯥ
ꯑꯕꯂꯣꯠ ꯇꯧꯅꯤꯡꯉꯥꯏꯅꯤꯗ ꯏꯁꯇꯣꯔꯤꯗ
ꯑꯣ ꯃꯥꯅ ꯏꯗꯤꯠ ꯇꯧꯕꯤꯕꯒꯤ ꯅꯪꯅ ꯄꯩꯁꯥ ꯃꯥꯒꯤ ꯊꯥꯕꯤꯕ
ꯑꯥ
ꯑꯩ ꯇꯣ ꯇꯣ ꯇꯣ ꯏꯗꯤꯠ ꯇꯧꯕꯤꯒꯦꯅꯦ ꯑꯩꯁꯨ ꯑꯩꯒꯤ ꯊꯥꯔꯛꯑꯣ ꯍꯍꯍꯍꯥ
ꯍꯍꯍ ꯑ ꯐꯔꯤꯠ ꯅꯪꯒꯤꯗꯤ
ꯍꯍꯍꯍꯍ ꯍꯣꯏꯁꯦ ꯍꯍꯍꯍꯍꯥꯍꯥꯍꯥꯍ
ꯍꯥꯍꯥꯍꯥ ꯀꯥꯅꯒꯤ ꯊꯥꯕ꯭ꯔꯣ
ꯅꯠꯇꯦꯗꯥ ꯑ
ꯍꯍꯍꯍꯥꯍꯥꯍꯥꯍꯥ
ꯌꯥꯅꯤ ꯑꯣꯏ ꯍꯥꯍꯥ ꯑꯩꯅ ꯑꯗꯨꯝ ꯊꯥꯕꯤꯕꯅꯦꯗ ꯀꯔꯤꯁꯨ ꯅꯠꯇꯦꯗ
ꯑꯗꯨꯝ ꯊꯥꯕꯤꯕ ꯌꯥꯕꯅꯦ ꯁꯤ ꯅꯝꯕꯔꯁꯨ
ꯅꯪꯗꯤ ꯇꯧꯕꯁꯨ ꯍꯩꯔꯣꯏ ꯅꯪꯗꯤ ꯃꯤꯁꯨ ꯃꯥꯟꯗꯦ ꯒꯦ ꯑꯣꯏꯕꯅꯤꯅ ꯍꯥꯏꯕ ꯌꯥꯗꯦꯅꯦ
ꯑꯩ ꯇꯧꯕꯤꯒꯦ ꯊꯥꯔꯛꯑꯣ
ꯀꯔꯤ ꯅꯨꯄꯥ ꯉꯣꯟꯗꯀꯣ ꯄꯪꯄꯪ ꯊꯥꯕ ꯌꯥꯗꯦ
ꯀꯔꯤ ꯚꯤꯗꯤꯑꯣ ꯏꯗꯤꯠ ꯇꯧꯕꯤꯕꯅꯣꯅꯦ ꯅꯪꯒꯤ
ꯕ ꯅꯠꯇꯦꯗ ꯀꯦꯝꯇꯦꯠ ꯅꯤꯗ
ꯇꯦꯝ ꯄ꯭ꯂꯦꯠ
ꯎꯝ ꯄꯤꯡꯀꯤ ꯇꯦꯝꯄ꯭ꯂꯦꯠꯁ ꯈꯣꯏꯗꯤ ꯑꯩꯈꯣꯏ ꯇꯧꯕ ꯈꯪꯗꯕ ꯑꯗꯨꯒꯤ ꯃꯪꯉꯣꯟꯗ ꯍꯥꯏꯕꯅꯤꯗ ꯌꯥꯏꯗꯒꯣ ꯍꯥ
ꯑꯗꯨ ꯑꯗꯨ ꯇꯦꯝꯄ꯭ꯂꯦꯠ ꯏꯗꯤꯠ ꯇꯧꯕꯤꯕꯗ ꯀꯌꯥ ꯊꯥꯕ
ꯑꯩꯁ ꯑꯩꯅ ꯃꯤꯃꯤ ꯃꯤꯃꯤ ꯇꯔꯥꯒꯤ ꯑꯗꯨꯒ ꯃꯊꯥꯏ ꯀꯨꯟ ꯇꯔꯥꯒꯤ ꯂꯧ ꯍꯥꯏꯅ ꯂꯨꯄꯥ ꯀꯨꯟ
ꯑꯩꯁꯨ ꯇꯧꯕꯤꯒꯦꯕ ꯑꯩ ꯃꯤꯊꯥꯏ ꯆꯥꯅꯤꯡꯉꯥꯏ ꯊꯥꯔꯛꯎꯕ
ꯑꯗꯨꯁꯨ ꯌꯦꯡꯕ ꯌꯥꯏ ꯗꯨꯕꯨ ꯑꯩꯁꯨ ꯑꯁꯤ ꯑꯃꯒꯤꯀꯣ ꯋꯤꯛꯂꯤ ꯄꯥꯁ ꯇꯧꯕꯤꯅꯤꯡꯕ ꯑꯗꯨꯒꯤ ꯄꯩꯁꯥ ꯂꯩꯇꯕ
ꯎꯝ
ꯑꯃꯗꯤ ꯇꯧꯕꯤꯈ꯭ꯔꯦ ꯑꯗꯨꯕꯨ ꯇꯨ ꯑꯦꯛꯁ ꯇꯧꯅꯤꯡꯕ ꯑꯃꯒꯤꯗꯣ
ꯑꯥ ꯏꯁ ꯑꯃ ꯇꯧꯔꯗꯤ ꯌꯥꯔꯦ ꯀꯩꯅꯣ
ꯑꯃꯗꯤ ꯇꯧꯕꯤꯈ꯭ꯔꯦ ꯑꯗꯨꯕꯨ ꯑꯩꯁꯦ ꯂꯨꯄꯥ ꯍꯧꯖꯤꯛꯁꯦ ꯑꯩꯒꯤ ꯍꯟꯗ꯭ꯔꯦꯠ ꯈꯛꯇ ꯉꯥꯏꯔꯦꯔ
ꯑꯥ ꯑ ꯑꯩꯁꯦ ꯀꯨꯔꯤ ꯀꯨꯔꯤ ꯇꯧꯅꯤ ꯉꯁꯤꯗꯤ
ꯉꯁꯤꯗꯤ ꯅꯪꯕꯨ ꯑꯗꯨꯝ ꯁꯥꯅꯔꯅꯤ
ꯍꯣꯏ
ꯑꯩꯒꯤ ꯋꯥꯟ ꯇ꯭ꯋꯦꯟꯇꯤ ꯑꯦꯠ ꯈꯛ ꯇ ꯑꯣꯏꯔꯦꯅꯦ ꯂꯨꯄꯥ
ꯑꯥ ꯅꯨꯡꯉꯥꯏꯅꯦ ꯗꯦ ꯊ꯭ꯔꯇꯤꯗ ꯁ꯭ꯀꯨꯜ ꯑꯃꯨꯛ ꯆꯪꯉꯅꯤ
ꯎꯝ ꯆꯪꯂꯅꯤ
ꯑꯁ
ꯅꯪꯅꯗꯤ ꯄꯥꯎꯁꯨ ꯐꯪꯅꯕ ꯐꯪꯉꯔꯣꯏ ꯅꯪꯕꯨꯁꯨ ꯃꯥꯕꯨꯁꯨ ꯁꯨ ꯃꯈꯣꯏꯕꯨꯁꯨ ꯐꯪꯕ ꯐꯪꯂꯔꯣꯏ ꯗꯨꯒꯤ ꯌꯥꯝ ꯅꯨꯡꯉꯥꯏꯇ꯭ꯔꯦꯅꯦ
ꯌꯥꯝ ꯍꯔꯥꯎꯋꯦ ꯑꯗꯨꯗꯤ
ꯅꯪꯒꯤ ꯄꯩꯁꯥ ꯊꯥꯅꯤꯡꯉꯥꯏꯁꯨ ꯃꯤ ꯂꯩꯇ꯭ꯔꯦ ꯑꯩ ꯆꯠꯂꯗꯤ
ꯎꯝ ꯗꯨꯅꯅꯦ ꯑꯁ ꯄꯨꯟꯁꯤꯁꯦ ꯍꯤꯡꯕꯗ ꯌꯥꯝ ꯋꯥꯔꯦꯕ
ꯌꯥꯝ ꯋꯥꯔꯦ ꯅꯪ ꯍꯤꯡꯕꯒꯤ ꯑꯩꯁꯨ ꯋꯥꯕꯅꯤꯗ ꯅꯪ ꯍꯤꯡꯗ꯭ꯔꯗꯤ ꯋꯥꯗꯤ ꯋꯥꯔꯣꯏ
ꯍꯩꯠ ꯑꯗꯨꯗꯤ ꯌꯦꯠꯇꯦ ꯍꯦ ꯑꯩ ꯍꯤꯡꯕꯒꯤ ꯅꯪ ꯅꯪꯒꯤ ꯄꯨꯟꯁꯤꯗꯣ ꯅꯨꯡꯉꯥꯏꯕꯅꯦꯕ
ꯅꯨꯡꯉꯥꯏꯗꯤ ꯅꯨꯡꯉꯥꯏꯌꯦ ꯑꯗꯨꯕꯨ ꯋꯥꯕ
ꯑꯩ ꯍꯤꯡꯕꯒꯤ ꯅꯪꯗꯣ ꯑꯁ ꯀꯔꯤ ꯍꯥꯏꯁꯤꯔꯦ ꯍꯥꯏꯕ ꯈꯪꯗꯦꯗ ꯑꯁ ꯑꯩ ꯅꯪꯗꯤ ꯀꯔꯝ ꯇꯝꯗ ꯂꯨꯍꯣꯡꯒꯅꯤ
ꯑꯩꯁꯦ ꯍꯧꯖꯤꯛ ꯇꯨꯊꯥꯎꯖꯟ ꯇ꯭ꯋꯦꯟꯇꯤ ꯁꯤꯛꯁꯅꯤꯀꯣ ꯑꯗꯨ ꯑꯣꯏꯔꯗꯤ
ꯊꯥꯔꯇꯤ ꯊꯥꯔꯇꯤ ꯊꯥꯔꯇꯤ ꯊ꯭ꯔꯤ ꯑꯣꯔ ꯇ꯭ꯋꯦꯟꯇꯤ ꯊꯥꯔꯇꯤ ꯊ꯭ꯔꯤꯒꯨꯝꯕ ꯗ ꯌꯦꯡꯅꯤꯡꯉꯥꯏ ꯇꯧꯕ ꯊꯥꯔꯇꯤ ꯇ꯭ꯋꯦꯟꯇꯤ ꯊꯥꯔꯇꯤ ꯇꯨꯒꯨꯝꯕ ꯊꯥꯔꯇꯤ ꯋꯥꯟꯒꯨꯝꯕꯗꯀꯣ ꯌꯦꯡꯅꯤꯉꯥꯏ ꯇꯧꯔꯁꯤꯅ
ꯑꯩꯗꯤ ꯑꯅꯤꯅ ꯌꯥꯔꯦ ꯍꯥꯏꯕꯅꯤꯗ ꯃꯥꯅ ꯅꯍꯥꯟꯗꯣ ꯍꯪꯉꯦ ꯑꯩꯉꯣꯟꯗ ꯔꯤꯜ ꯚꯤꯗꯤꯑꯣ ꯊꯥꯔꯛꯑꯦ ꯔꯤꯜꯁꯀꯨꯝꯕ ꯑꯗꯨꯗ ꯍꯪꯉꯦ ꯑꯩꯉꯣꯟꯗ ꯖꯣꯕ ꯇꯧ ꯇꯧꯔꯒ ꯀꯣ ꯍꯪꯉꯦ ꯑꯩꯉꯣꯟꯗ ꯑꯩꯅ ꯇꯨ ꯑꯣꯏꯔꯗꯤ ꯑꯦꯚ꯭ꯔꯦꯖ ꯑꯣꯏꯔꯦꯗ ꯑꯗꯨ ꯂꯣꯏꯔꯒ ꯑꯗꯨꯝ ꯇꯧꯋꯁꯦ
ꯍꯍ
ꯑꯗꯨꯗꯤ ꯍꯥꯏꯔꯦꯗ ꯄꯪ ꯄꯪ ꯍꯥꯏꯕꯅꯤꯗ
ꯇꯨ ꯂꯣꯏꯔꯒ ꯑꯗꯨꯝ ꯇꯧꯕ ꯀꯥꯟꯗ ꯃꯨꯛ ꯄꯨꯀꯅꯤꯅ
ꯎꯝ
ꯍꯥꯥ
ꯀꯔꯤ ꯍꯥꯏꯕ
ꯇꯨ ꯂꯣꯏꯔꯒ ꯑꯃꯨꯛ ꯇꯧꯕ ꯀꯥꯟꯗ ꯃꯨꯛ ꯄꯣꯛꯀꯅꯤꯅ
ꯎꯝ ꯑꯗꯨꯝ ꯇꯧꯔꯒꯗꯕꯅꯤ
ꯍꯍ
ꯑꯅꯤ ꯄꯣꯛꯄ ꯂꯣꯏꯔꯗꯤꯀꯣ ꯑꯗꯨꯝ ꯇꯧꯒꯗꯕꯅꯤ
ꯍ ꯍ ꯑꯁ ꯅꯨꯉꯥꯢꯕ ꯄꯥꯎꯅꯤꯅꯦ ꯑ
ꯑꯩꯒꯤ ꯅꯨꯄꯤꯅꯦ ꯑꯩꯒꯤ ꯅꯨꯄꯤꯅꯤꯅ ꯀꯅꯥꯅꯁꯨ ꯇꯧꯕ ꯉꯝꯗ꯭ꯔꯦꯅꯦ ꯑꯩꯅ ꯇꯧꯕ ꯇꯧꯅꯤ
ꯄꯣꯛꯀꯦ ꯍꯥꯏꯕ
ꯃꯥꯗꯤ ꯑꯗꯨꯝ ꯑꯩꯒꯤ ꯃꯦꯁꯦꯖꯇꯣ ꯑꯗꯨꯝ ꯂꯥꯏꯛ ꯄꯤꯈ꯭ꯔꯦꯅꯦ
ꯑ ꯀ꯭ꯔꯤꯁꯨ ꯍꯥꯏꯗꯦ
ꯑ ꯀꯔꯤꯁꯨ ꯍꯥꯏꯕꯤ
ꯍꯪꯉꯣ ꯀ ꯀꯌꯥ ꯄꯥꯝꯕ꯭ꯔꯅ
ꯍꯨꯖꯤꯛꯇꯤ
ꯃꯥꯅ ꯑꯅꯤ ꯑꯅꯤ ꯂꯩꯔꯗꯤ ꯑꯗꯨꯗꯤ ꯑꯗꯨꯝ ꯇꯧꯔꯅꯤꯅ
ꯎꯝ ꯑꯗꯨꯝ ꯇꯧꯔꯨꯅꯤ ꯅꯨꯃꯤꯗꯥꯡ ꯈꯨꯗꯤꯡ ꯑꯗꯨꯝ ꯇꯧꯔꯅꯤ
ꯗꯨꯗꯤ ꯃꯆꯥ ꯑꯃꯨꯛ ꯄꯣꯛꯇꯅꯕ ꯍꯤꯗꯥꯛ ꯆꯥꯕ ꯆꯥꯕ ꯇꯥꯔꯦꯅꯦꯍꯥ
ꯑꯦ ꯑꯗꯨꯒꯨꯝꯕꯗꯤ ꯆꯥꯔꯣꯏꯗ
ꯃꯥꯏꯅ ꯑꯃꯨꯛ ꯅ ꯃꯨꯛ
ꯑꯗꯨꯗꯤ ꯑꯣꯏꯕꯀꯣ ꯑꯗꯨ ꯑꯣꯏꯔꯁꯨ ꯑꯁ ꯈꯪꯗ꯭ꯔꯦꯗ ꯍꯤꯗꯥꯛꯒꯨꯝꯕꯗꯤ ꯀꯣ ꯀꯤꯌꯦꯅꯦ ꯆꯥꯕꯁꯦ
ꯑꯁ
ꯃꯇꯝ ꯃꯨ ꯄꯣꯛꯇꯅꯕ ꯍꯤꯗꯥꯛ ꯆꯥꯕ ꯑꯗꯨꯗꯤ ꯑꯁ ꯄꯪꯇꯧꯗ ꯇꯧꯕ ꯌꯥꯔꯅꯤ ꯅꯪꯒꯤ ꯄꯨꯟꯁꯤ ꯁꯤꯗꯣ ꯅꯨꯡꯉꯥꯏꯔꯅꯤ
ꯎꯝ ꯅꯨꯉꯥꯏꯒꯅꯤ ꯅꯪꯁꯨ ꯅꯪꯁꯨ ꯀꯩꯌꯥꯗꯤ ꯄꯣꯛꯑꯅꯤ
ꯑꯁ ꯑꯩꯗꯤ ꯃꯔꯤ ꯑꯣꯏꯗꯤ ꯌꯥꯔꯦꯗ
ꯌꯥꯝꯃꯟꯕꯒꯤꯀꯣ ꯍꯧꯖꯤꯛꯇꯤ ꯒ꯭ꯂꯣꯕꯜ ꯋꯥꯔꯃꯤꯡꯁꯨ ꯑꯣꯏ ꯑꯗꯨꯒ ꯄꯣꯄꯨꯂꯦꯁꯟꯁꯨ ꯌꯥꯝꯕꯒꯤ
ꯎꯝ
ꯐꯠꯇꯕ ꯑꯗꯨꯒꯤ ꯅꯤꯗ
ꯃꯥꯗꯤ ꯑꯍꯨꯝ ꯍꯥꯏꯕꯅꯦ ꯑꯗꯨꯕꯨ ꯑꯩꯗꯤ ꯃꯔꯤ ꯇꯧꯒꯦ
ꯑꯣ ꯑꯗꯨꯁꯨ ꯐꯕꯅꯤꯗ ꯃꯔꯤ ꯑꯣꯏꯔꯁꯨ ꯑꯩꯗꯤ ꯑꯍꯨꯝꯁꯨ ꯇꯥꯎꯕ ꯌꯥꯏ ꯑꯩꯁꯨ
ꯃꯔꯤ ꯇꯧꯅꯤꯡꯉꯦ ꯑꯗꯨꯕꯨ ꯃꯥꯅ ꯃꯥꯅ ꯑꯄꯥꯥꯝꯕꯅꯦ ꯃꯥꯅ ꯑꯍꯨꯝ ꯈꯛꯇ ꯄꯥꯝꯃꯗꯦ ꯑꯍꯨꯝ ꯈꯛꯇ ꯑꯃ ꯈꯛꯇ ꯄꯥꯝꯃꯗꯤ ꯑꯃꯥ ꯈꯛꯇ ꯇꯧꯕ
ꯑꯩꯁꯨꯅꯦ ꯑꯩꯁꯨ ꯁꯨ ꯁꯨꯒꯨꯝꯅ ꯂꯩꯕ ꯅꯤ
ꯃꯥꯁꯨ ꯋꯥꯕꯅꯦꯕ ꯃꯆꯥ ꯄꯣꯛꯄꯗ
ꯎꯝ ꯑ ꯋꯥꯕꯅꯤ ꯑꯗꯨꯒꯤ ꯑꯗꯨꯒꯤꯁꯨ ꯈꯟꯕꯅꯤꯗ ꯑꯩꯁꯨ
ꯎꯝ